ꯇꯥꯕ꯭ꯔꯣ
ꯎꯝ ꯇꯥꯏꯌꯦ
ꯀꯔꯤꯗꯧꯔꯤꯅꯣ
ꯉꯥꯈꯣ ꯑꯞꯗꯦꯠ ꯑꯞꯗꯦꯠ ꯇꯧꯕꯗꯒꯤꯗꯤ ꯀꯩꯅꯣ ꯇꯧꯗ꯭ꯔꯦꯅꯦ ꯃꯣꯏꯁꯦ ꯎꯝ ꯒ꯭ꯔꯤꯟ ꯃꯆꯨꯒꯨꯝꯕ ꯊꯣꯛꯂꯛꯄꯗ ꯊꯣꯛꯂꯛꯇ꯭ꯔꯦꯅ
ꯀꯩꯅꯣ ꯒ꯭ꯔꯤꯟ ꯑꯕꯣ
ꯑꯣ ꯊꯣꯛꯂꯦ ꯊꯣꯛꯂꯦ ꯑꯩꯗꯣ ꯑꯞꯗꯦꯠ ꯂꯩꯔꯝꯃꯦ
ꯎꯝ ꯍꯣꯏ ꯀꯨꯏꯁꯜꯂꯛꯄꯒꯤ ꯑꯣꯏꯔꯝꯒꯅꯤꯌꯦ ꯑꯞꯗꯦꯠ ꯑꯃꯨꯛ ꯃꯨ ꯇꯧ ꯍꯥꯏꯕꯅꯦ
ꯑꯣ ꯑꯗꯨ ꯂꯩꯔꯝꯃꯦ ꯀꯩꯅꯣ ꯀꯣꯜ ꯑꯅꯤꯕꯨꯗꯤ ꯃꯥꯡꯒ꯭ꯔꯦ
ꯎꯝ
ꯕꯣꯜ ꯌꯦꯡꯉꯤꯔꯣ ꯀꯩꯅꯣ ꯕꯣꯜ ꯌꯦꯡꯉꯝꯃꯤꯔꯣ
ꯕꯣꯟ ꯌꯦꯡ ꯂꯣꯏꯒ꯭ꯔꯦ
ꯑꯣ
ꯅꯣꯏꯅꯤ ꯌꯦꯡꯗ꯭ꯔꯣ
ꯌꯦꯡꯗꯦꯗ
ꯎꯝ ꯉꯁꯤꯗꯤ ꯀꯩꯅꯣ ꯇꯧꯋꯦ ꯃꯦꯁꯤ ꯁꯥꯟꯅꯕ ꯌꯥꯎꯗꯤꯌꯦ ꯉꯁꯤ
ꯎꯝ ꯂꯣꯏꯔꯝꯗꯥꯏꯗ ꯌꯥꯎꯕꯅꯦ
ꯂꯣꯢꯔꯝꯗꯥꯏ ꯌꯥꯎꯒꯤꯕ꯭ꯔ ꯂꯣꯢꯔꯝꯗꯥꯢ ꯌꯦꯡꯗ꯭ꯔꯦ ꯑꯩ
ꯃꯤꯅꯠ ꯀꯨꯟꯊ꯭ꯔꯥ ꯌꯥꯎꯕꯅꯦ ꯄꯨꯡꯈꯥꯏ ꯑꯃ ꯌꯥꯎꯕꯅꯦ ꯒꯣꯜ ꯑꯃ ꯆꯟꯈꯤꯕꯅꯦ
ꯑꯣ ꯀꯅꯥ ꯉꯝꯈ꯭ꯔꯒꯦ ꯂꯣꯏꯁꯤꯜꯂꯛꯄꯩꯗꯤ ꯑꯩ ꯌꯦꯡꯍꯧꯗ꯭ꯔꯦ ꯍꯧꯔꯛꯄ ꯌꯦꯡꯉꯝꯃꯒ
ꯑꯍꯨꯝ ꯑꯃꯗ ꯀꯥꯈ꯭ꯔꯕꯅꯦ
ꯑꯣ ꯃꯣꯏꯒꯤ ꯃꯔꯤ ꯁꯥꯟꯅꯕꯗꯣ ꯃꯣꯏ ꯇꯤꯝ
ꯀꯩꯅꯣ ꯃꯤ ꯃꯔꯤ ꯁꯥꯟꯅꯕ ꯍꯥꯢꯗꯤ
ꯑꯦ ꯃꯔꯤꯌꯦ ꯑꯩꯁꯦ ꯉꯥꯎꯔꯤꯅꯦ ꯇꯤꯝ ꯃꯔꯤ ꯃꯔꯤ ꯑꯁ ꯌꯩꯊꯠꯅꯔꯤ ꯅꯠꯇ꯭ꯔꯣ ꯃꯣꯏꯗꯨꯕꯣ
ꯀꯩꯅꯣ ꯍꯥꯏꯁꯤꯕꯨ ꯐꯨꯠꯕꯣꯜ ꯁꯥꯟꯅꯕꯗꯤ ꯇꯤꯝ ꯃꯅꯤ ꯈꯛꯇꯅꯤꯅ ꯅꯪ ꯉꯥꯎꯔꯤꯕꯨꯗꯨ ꯀꯩꯅꯣ
ꯅꯠꯇꯦ ꯑꯩꯅ ꯍꯥꯏꯕꯗꯤ ꯑꯃꯒ ꯑꯃꯨꯛ ꯑꯃꯒ ꯑꯃꯨꯛ ꯑꯃꯒ ꯑꯃꯨꯛ ꯍꯥꯏꯗꯤ ꯃꯤ ꯑꯃꯅ ꯀꯟꯇ꯭ꯔꯤ ꯑꯍꯨꯝ ꯑꯍꯨꯝ ꯁꯥꯟꯅꯗꯣꯏ ꯅꯠꯇ꯭ꯔꯣ ꯑꯩ ꯀꯟꯇ꯭ꯔꯤ ꯃꯤ ꯑꯃꯌꯦ ꯀꯟꯇ꯭ꯔꯤ ꯑꯃꯅ
ꯑꯗꯨ ꯑꯗꯨꯒꯤꯗꯤ ꯅꯍꯥꯟꯅ ꯁꯥꯟꯅ ꯂꯣꯏꯈ꯭ꯔꯦ ꯑꯩꯈꯣꯏ ꯉꯁꯤ ꯁꯥꯟꯅꯕꯗꯨꯒꯤ ꯋꯥꯔꯤꯕꯨꯅꯤꯗ ꯑꯩꯅ ꯍꯥꯏꯗꯨꯅ
ꯎꯝ ꯉꯁꯤ ꯁꯥꯟꯅꯕꯁꯤꯅ ꯀꯃꯥꯏꯅ ꯁꯥꯟꯅꯩꯅꯣ
ꯉꯁꯤ ꯁꯥꯟꯅꯕ ꯅꯣꯔꯃꯦꯜ ꯅꯍꯪꯉꯩ ꯁꯥꯟꯅꯕꯗꯨꯒ ꯆꯞ ꯃꯥꯟꯅꯩꯌꯦ
ꯎꯝ ꯖ ꯑꯔꯖꯦꯟꯇꯤꯅꯥꯒ ꯅꯣꯔꯋꯦ ꯍꯥꯏꯕ꯭ꯔꯣ
ꯑꯥ
ꯎꯝ
ꯍꯧꯖꯤꯛ ꯁꯥꯟꯅꯩꯗꯨꯔꯣ ꯍꯥꯢꯖꯦ
ꯍꯥ ꯀꯩ ꯀꯩꯒꯅꯣ ꯑꯩ ꯀꯥꯎ꯭ꯔꯦ
ꯅꯣꯔꯋꯦ ꯅꯠꯇꯦ ꯖꯣꯔꯗꯥꯟꯅꯦ
ꯑ ꯖꯣꯔꯗꯥꯜ ꯅꯣꯔꯋꯦ ꯑꯩꯁꯦ ꯀꯥꯏꯗꯩꯅꯣ ꯅꯣꯔꯜ ꯍꯥꯢꯖꯤꯟꯗꯅ
ꯔꯥꯎꯟ ꯑꯣꯞ ꯔꯥꯎꯟ ꯑꯣꯞ ꯀꯩꯅꯣꯗꯔ ꯁꯤꯛꯇꯤꯟ ꯔꯥꯎꯟ ꯑꯣꯞ ꯊꯥꯔꯇꯤ ꯇꯨꯗꯔ ꯀꯩꯅꯣ ꯇꯥꯔꯦ ꯑꯔꯖꯦꯟꯇꯤꯅꯥꯒ ꯑꯃ ꯍꯟꯗꯛꯇ ꯌꯥꯎꯔꯛꯄ ꯇꯤꯝ ꯑꯃ ꯃꯤ ꯢꯌꯥꯝ ꯌꯥꯝꯗꯕ ꯑꯪ ꯀꯣꯀꯥꯗꯕ ꯇꯤꯝ ꯑꯃ ꯂꯩꯌꯦ ꯗ꯭ꯔꯣ ꯑꯍꯨꯝꯂꯛ ꯆꯠꯂꯒ ꯆꯪꯕ ꯑꯗꯨꯒ ꯇꯥꯈꯤꯕ
ꯑꯣ
ꯇꯧꯕꯁꯨ ꯍꯦꯛꯇ ꯑꯔꯖꯦꯟꯇꯤꯅꯥ ꯃꯦꯁꯤ ꯗꯣꯢꯒꯤꯁꯦ ꯑꯔꯥꯏꯕ ꯑꯣꯄꯣꯅꯦꯟ ꯉꯥꯛꯇ ꯇꯥꯏ ꯍꯥꯏꯕ ꯗꯥꯎꯒ ꯌꯥꯝ ꯌꯥꯏ ꯍꯥꯏꯕ ꯃꯣꯏꯒꯤ ꯂꯝꯕꯤ ꯃꯣꯏꯒꯤ ꯂꯝꯕꯤꯁꯤꯅ
ꯎꯝ ꯑꯗꯣ ꯀꯩꯅꯣꯝ ꯍꯥꯏꯒꯦꯅꯦ ꯃꯣꯏ ꯄꯣꯏꯟꯁꯦ ꯀꯃꯥꯏꯅ ꯄꯤꯒꯦꯕ
ꯄꯣꯢꯟꯁꯦ ꯑꯀꯥꯕ ꯃꯦꯠꯆ ꯑꯃ ꯀꯥꯕꯗ ꯄꯣꯏꯟ ꯑꯍꯨꯝ ꯑꯍꯨꯝ ꯑꯗꯨꯒ ꯗ꯭ꯔꯣ ꯆꯠꯂꯒꯅ ꯄꯣꯏꯟ ꯑꯃ ꯑꯗꯨꯒ ꯄꯣꯔꯒꯅ ꯄꯣꯏꯟ ꯑꯃꯨꯛ ꯐꯪꯗ꯭ꯔꯦ ꯑꯗꯨꯃꯥꯏꯅ ꯆꯠꯂꯤ
ꯎꯝ ꯑꯗꯨ ꯑꯣꯏꯇꯥꯔꯗꯤ ꯁꯤꯗ ꯄꯣꯏꯟ ꯌꯥꯝꯗꯕꯗꯣ ꯂꯧ ꯂꯩꯍꯧꯗꯣꯏꯔꯕ
ꯑꯥ ꯄꯣꯏꯟ ꯌꯥꯝꯗꯕ ꯄꯣꯏꯟ ꯌꯥꯝ ꯗꯕꯁꯦ ꯂꯩꯍꯧꯗꯣꯏꯅꯦ ꯑꯗꯣ ꯀꯩꯅꯣꯒꯤ ꯁꯤꯗꯩꯁꯤꯗ ꯍꯧꯖꯤꯛ ꯁꯥꯟꯅꯔꯤꯕꯁꯤꯗꯒꯤꯗꯤ ꯃꯤ ꯀꯨꯟꯊ꯭ꯔꯥꯅꯤꯊꯣꯏ ꯈꯟꯒꯠꯇꯣꯏꯅꯦꯕꯀꯣ ꯇꯤꯝ ꯀꯨꯟꯊꯔ꯭ꯥꯅꯤꯊꯣꯏ ꯀꯨꯟꯊꯔ꯭ꯥꯅꯤꯊꯣꯏ ꯈꯟꯒꯠꯇꯣꯏꯅꯦ ꯔꯥꯎꯟ ꯑꯣꯐ ꯊꯔꯇꯤ ꯇꯨ ꯍꯥꯏꯁꯤꯅꯦꯕ ꯅꯠꯇꯦꯍꯦ ꯀꯗꯥꯏꯗꯩ ꯀꯨꯟ ꯃꯔꯤꯅꯣ ꯀꯨꯟꯊ꯭ꯔꯥꯟꯊꯣꯏꯅꯦꯕ ꯔꯥꯎꯟ ꯑꯣꯐ ꯊꯔꯇꯤ ꯇꯨ ꯍꯥꯏꯔꯤꯁꯤꯅꯦꯃꯤ ꯅꯪꯕꯨ ꯔꯥꯎꯟ ꯑꯣꯐ ꯊꯔꯇꯤ ꯇꯨꯒꯤ ꯃꯊꯪꯗ ꯔꯥꯎꯟ ꯑꯣꯐ ꯁꯇꯤꯟ ꯍꯥꯏꯗꯨꯏꯅꯦꯕ ꯀꯨꯟꯊ꯭ꯔꯥꯅꯤꯊꯣꯏꯗꯨꯗꯒꯤ ꯑꯀꯥꯕ ꯑꯃꯃꯝ ꯊꯣꯛꯂꯛꯑꯗꯤ ꯄꯨꯔꯥ ꯇꯪꯈꯥꯏ ꯑꯝ ꯍꯟꯒꯔ꯭ꯅꯤ ꯁꯤꯛꯁꯇꯤꯟꯗ ꯍꯟꯊꯔꯛꯀꯗꯣꯏꯅꯤ ꯁꯤꯛꯁꯇꯤꯟꯗꯒꯤ ꯑꯥꯏꯠꯇ ꯑꯃꯨꯛ ꯍꯟꯗꯔꯛꯀꯗꯣꯏꯅꯤ ꯇꯪꯈꯥꯏ ꯑꯃ ꯍꯟꯊꯔꯒ ꯑꯥꯏꯠꯇꯨꯕꯨꯅꯤ ꯀ꯭ꯋꯥꯔꯇꯔ ꯐꯥꯏꯅꯦꯜ ꯍꯥꯏꯁꯦ ꯑꯥꯏꯠꯇꯒꯤ ꯑꯃꯨꯛ ꯐꯣꯔꯗ ꯍꯟꯊꯔꯛꯀꯅꯤ ꯐꯣꯔꯗꯅ ꯁꯦꯃꯤꯐꯥꯏꯅꯦꯜꯅꯦ ꯐꯣꯔꯗꯒꯤ ꯇꯨ ꯇꯨꯗꯨꯅ ꯐꯥꯏꯅꯦꯟꯅꯦꯕ ꯁꯨꯃꯥꯏꯅ ꯆꯠꯇꯣꯏꯅꯦꯕ
ꯑꯣ ꯑꯗꯨꯗꯤ ꯊꯔꯇꯤ ꯇꯨꯅꯦꯕ
ꯊꯔꯇꯤ ꯇꯨꯅꯦ ꯊꯥꯔꯇꯤ ꯇꯨꯖꯦ ꯑꯩꯈꯣꯏꯒꯤ ꯒ꯭ꯔꯨꯞ ꯃꯣꯏꯒꯤ ꯒ꯭ꯔꯨꯞꯇꯨꯗ ꯃꯤ ꯃꯔꯤ ꯑꯣꯢꯗꯤ ꯇꯤꯝ ꯃꯔꯤ ꯃꯔꯤ ꯌꯥꯎꯕꯗ ꯇꯤꯝ ꯃꯔꯤ ꯃꯔꯤꯗꯨꯒꯤ ꯑ ꯈ꯭ꯋꯥꯏꯗꯒꯤ ꯃꯀꯣꯛ ꯊꯪꯕ ꯑꯅꯤ ꯑꯅꯤꯁꯦ ꯂꯣꯏ ꯂꯧꯈꯠꯈ꯭ꯔꯦꯕ
ꯎꯝ
ꯂꯣꯏ ꯂꯧꯈꯠꯂꯕ ꯃꯇꯨꯡꯗ
ꯃꯣꯏꯗꯣ ꯑꯃꯨꯛ ꯐꯨꯅꯗꯣꯏꯅꯦꯕ
ꯊꯥꯔꯠ ꯇꯥꯕ ꯊꯥꯔꯠ ꯇꯥꯕ ꯃꯌꯥꯝꯗꯣ
ꯎꯝ ꯃꯈꯥ ꯂꯩꯍꯧꯗꯣꯏꯕ
ꯅꯠꯇꯤꯌꯦ ꯉꯥꯏꯈꯣ ꯇꯥꯈꯨꯑꯣ
ꯎꯝ
ꯑꯥꯥꯝ ꯑꯀꯥꯕ ꯑꯅꯤ ꯈ꯭ꯋꯥꯏꯗꯒꯤ ꯃꯈꯣꯛ ꯊꯪꯕ ꯔꯦꯡꯛ ꯋꯥꯟꯒ ꯇꯨꯒ ꯇꯥꯕꯁꯤꯡꯗꯣ ꯂꯣꯏ ꯂꯧꯈꯠꯂꯅꯤ ꯂꯧꯈꯠꯂ ꯀꯥꯟꯗ ꯃꯤ ꯀꯨꯟꯊ꯭ꯔꯥꯅꯤꯊꯣꯏ ꯌꯧꯔꯣꯏꯕ ꯀꯨꯟꯊ꯭ꯔꯥꯅꯤꯊꯣꯏ ꯌꯧ ꯂꯣꯏꯕ ꯑꯗꯨꯗꯨꯅ ꯊꯔꯠ ꯊꯔꯠ ꯇꯥꯕꯁꯤꯡꯗꯣ ꯑꯗꯨꯖꯨ ꯊꯔꯠ ꯇꯥꯕ ꯃꯌꯥꯝꯂꯛꯇꯒꯤ ꯑꯝ ꯀꯩꯅꯣ ꯇꯧꯕ ꯀꯥꯡꯕꯨ ꯊꯔꯠ ꯇꯥꯕ ꯃꯌꯥꯝꯗꯒꯤ ꯑ ꯈ꯭ꯋꯥꯏꯗꯒꯤ ꯒꯣꯜ ꯌꯥꯝ ꯆꯟꯈꯤꯕꯕꯨ ꯑꯣꯏꯔꯣ ꯁꯨꯡꯄꯣ ꯄꯣꯗꯕꯒꯨꯝꯕ ꯑꯣꯏꯔꯣ ꯑꯗꯨꯒꯨꯝꯕ ꯈꯔ ꯂꯧꯈꯠꯂꯛꯈꯤꯅꯦꯕ ꯑꯃꯨꯛ ꯑꯗꯨ ꯂꯧꯈꯠ ꯂꯧꯈꯠꯄ ꯂꯣꯏ ꯂꯣꯏꯔꯦ ꯂꯣꯏꯕꯕꯨꯗꯤ ꯑꯗꯨꯃꯥꯏꯅ ꯂꯧꯈꯠꯂꯛꯇꯣꯏꯅꯦꯕ ꯑꯗꯨ ꯑꯗꯨꯃꯥꯏꯅ ꯊꯥꯔꯠ ꯇꯥꯕ ꯑꯃꯒ ꯇꯥꯕꯅꯦꯕ ꯃꯦꯁꯤꯍꯣꯏꯒꯤꯗꯣ
ꯑꯣ ꯑꯣ ꯃꯃꯥ ꯃꯃꯥꯡꯒꯤ ꯄꯣꯔꯇꯨꯒꯜꯒꯤꯗꯨꯗꯤ ꯀꯩꯅꯣ ꯇꯧꯋꯤꯅꯦ ꯑꯍꯥꯝꯕ ꯄꯨꯡ ꯃꯉꯥ ꯃꯈꯥꯏ ꯁꯥꯟꯅꯕꯗꯨꯗꯤ ꯄꯣꯔꯇꯨꯒꯜꯗꯣ ꯄꯥꯛ ꯉꯝꯗꯦꯅꯦ ꯗ꯭ꯔꯣ ꯆꯠꯂꯤꯅꯦ
ꯗꯣ ꯆꯠꯂꯦ ꯗꯨꯁꯨ
ꯑ ꯑꯃ ꯀꯩꯅꯣꯗꯣ ꯍꯩ ꯍꯥꯏꯕ ꯑꯗꯨꯝ ꯁꯣꯝ ꯅꯥꯀꯟ ꯀꯥꯡꯕꯨꯨꯗꯣ ꯍꯣꯏ
ꯑꯗꯣ ꯀꯂꯝꯕꯤꯌꯥꯗꯨꯅ ꯎꯝ
ꯃꯣꯏ ꯀꯣꯜꯖꯟ ꯒꯣꯜ ꯆꯟꯕꯁꯦ ꯉꯁꯥꯏ ꯀꯣꯂꯣꯝꯕꯤꯌꯥꯅ ꯒꯣꯜ ꯑꯃ ꯆꯜꯂꯤꯗꯅ ꯃꯤꯅꯤꯠ ꯅꯥꯏꯟꯇꯤ ꯃꯤꯅꯤꯠ ꯆꯠꯂꯀꯥꯟꯗ ꯑꯗꯨꯗꯣ ꯑꯩꯅ ꯈꯜꯂꯤꯅꯦꯕ ꯑꯗꯨꯗꯩꯗꯨꯗ ꯀꯣꯜ ꯆꯟꯕꯗꯨꯗ ꯀꯩꯅꯣ ꯇꯧꯋꯦꯕ ꯑ ꯑꯣꯞ ꯁꯥꯏꯠ ꯇꯧꯋꯦ ꯑꯣꯞ ꯁꯥꯏꯠ ꯇꯥꯏꯌꯦꯅ ꯑ ꯒꯣꯜꯗꯣ ꯅꯣ ꯒꯣꯜ ꯑꯅ ꯆꯦꯛ ꯇꯧꯔ ꯃꯇꯨꯡꯗ ꯅꯣꯒꯣꯜꯂꯅ ꯇꯧꯒꯤꯕꯀꯣ ꯑꯗꯣ ꯃꯣꯏꯖꯦ ꯀꯃꯥꯏꯅ ꯇꯧꯕꯅꯣꯕꯣ ꯑꯗꯨꯗꯣ ꯍꯥꯏꯗꯤ ꯕꯣꯟꯗꯒꯤ ꯍꯦꯟꯒꯠꯂ ꯆꯠꯄꯖꯦ ꯁꯨꯡꯌꯥ ꯌꯥꯗꯕ꯭ꯔꯕ
ꯅꯠꯇꯦ ꯁꯨꯃꯥꯏꯗ ꯑꯣꯞ ꯁꯥꯏꯠ ꯍꯥꯏꯕꯁꯦ
ꯁꯨꯝ
ꯁꯨꯃꯥꯏꯟ ꯇꯧꯒꯗꯕꯅꯦ ꯕꯣꯜ ꯊꯦꯡꯒꯗꯕ ꯇꯣꯛꯊꯣꯛꯈ꯭ꯔꯒ ꯑꯩꯅ ꯅꯪꯉꯣꯟꯗ ꯑꯩ ꯏꯕꯥꯅꯤꯁꯦ ꯇꯤꯝ ꯑꯣꯏꯔꯦ ꯈꯜꯂꯁꯦꯕ ꯑꯩꯅ ꯅꯉꯣꯟꯗ ꯕꯣꯜꯖꯦ ꯄꯥꯁ ꯄꯤꯕꯁꯦ ꯄꯤꯕꯖꯤꯗ ꯄꯥꯁ ꯍꯦꯛ ꯄꯤꯕ ꯀꯥꯎꯕ ꯍꯦꯛ ꯍꯧꯕ ꯃꯇꯝꯖꯦ ꯁꯤꯗꯒꯤ ꯄꯥꯕ ꯍꯧꯗꯣꯏ ꯑꯦꯕ ꯁꯤꯒꯤ ꯍꯦꯛ ꯃꯇꯝꯖꯤꯗꯩꯖꯤꯗ ꯅꯪꯖꯤꯅ ꯑ ꯃꯃꯥꯡꯗ ꯆꯦꯜꯂꯤꯅꯦꯕꯀꯣ ꯑꯩꯅ ꯄꯥꯁ ꯄꯤꯔꯛꯀꯗꯣꯏꯅꯦꯕ ꯑꯗꯣ ꯑꯩꯅ ꯄꯥꯁ ꯄꯤꯔꯛꯄ ꯁꯤꯗꯩꯁꯤꯗ ꯑꯩꯅ ꯍꯦꯛ ꯀꯥꯎꯕ ꯍꯧꯕ ꯃꯇꯥꯡꯁꯤꯗ ꯅꯪꯖꯦ ꯀꯥꯎꯕꯅ ꯀꯥꯎꯔꯒ ꯅꯪ ꯅꯥꯛꯨ ꯌꯧꯔꯛꯄ ꯅꯠꯇꯦꯀꯣ ꯌꯧꯔꯛꯄ ꯆꯤꯡꯌꯦꯡ ꯀꯥꯎꯕ ꯕꯣꯟꯗꯣ ꯑꯩꯉꯣꯟꯗ ꯑꯩ ꯈꯣꯡꯗꯒꯤ ꯆꯠꯀꯦꯅ ꯍꯦꯛ ꯇꯧꯒꯤꯕ ꯃꯇꯥꯡꯖꯦ
ꯎꯝ
ꯁꯤꯗꯒꯤ ꯑꯣꯜꯂꯛꯄ ꯃꯇꯝꯗ ꯅꯪꯖꯦ ꯃꯣꯏꯒꯤ ꯇꯤꯝ ꯂꯩꯔꯤꯕ ꯃꯌꯥꯝꯁꯦ ꯒꯣꯜ ꯀꯤꯞꯄꯔꯗꯨꯅ ꯅꯪꯒꯤ ꯃꯃꯥꯡꯗꯗꯤ ꯒꯣꯜ ꯀꯤꯞꯄꯔ ꯂꯩꯔꯅꯤꯀꯣ
ꯍꯣꯏ ꯍꯣꯏ
ꯑꯗꯤ ꯃꯣꯏꯗꯣ ꯆꯦꯡꯈꯠꯈ꯭ꯔꯕꯅꯦꯕ ꯑ ꯑꯃꯃꯥꯡ ꯆꯦꯡꯈꯠꯈ꯭ꯔꯕꯅꯦꯕ ꯑꯗꯣ ꯅꯪꯒꯤ ꯃꯃꯥꯡꯗꯗꯤ ꯒꯣꯜ ꯀꯤꯄꯔꯗꯤ ꯂꯩꯔꯅꯤ ꯑꯗꯨꯒ ꯒꯣꯜ ꯀꯤꯄꯔꯗꯨꯗꯤ ꯂꯩꯖꯁꯅꯨ ꯀꯩꯁꯨ ꯄꯥꯢꯗꯦ ꯑꯃ ꯂꯩꯕꯗꯤ ꯌꯥꯏꯑꯕꯀꯣ ꯑꯗꯣ ꯒꯣꯜ ꯀꯤꯞꯄꯔꯗꯨ ꯂꯩꯔꯒ ꯑꯇꯩꯒꯤ ꯂꯩꯔꯤꯕ ꯄ꯭ꯂꯦꯌꯔ ꯃꯌꯥꯝꯗꯣ ꯑꯗꯨꯒꯤ ꯃꯃꯥꯡ ꯊꯥꯅ ꯆꯦꯟꯕ ꯌꯥꯗꯦꯕ ꯍꯥꯏꯗꯤ ꯃꯣꯏꯒꯤ ꯑꯣꯄꯣꯅꯦꯟꯒꯤ ꯑꯣꯄꯣꯅꯦꯟꯒꯤ ꯄ꯭ꯂꯦꯌꯔ ꯃꯣꯏ ꯃꯅꯤꯡꯗ ꯊꯤꯡꯕ ꯃꯣꯏ ꯃꯌꯥꯝ ꯂꯩꯅꯤꯗꯅ ꯃꯌꯥꯝ ꯑꯗꯨꯒꯤ ꯍꯦꯛ ꯃꯃꯥꯡ ꯊꯥꯅ ꯆꯦꯜꯂꯨꯔꯕ
ꯍꯥ
ꯃꯣꯏ ꯃꯣꯏꯒꯤ ꯇꯤꯝꯗꯨꯒꯤ ꯃꯤ ꯑꯃꯗꯤ ꯂꯩꯕ ꯌꯥꯏꯑꯕ ꯅꯪꯒꯤ ꯃꯃꯥꯡꯗ ꯃꯤ ꯑꯃ ꯂꯩꯕ ꯌꯥꯏꯑꯕ ꯃꯤ ꯑꯃꯗꯨ ꯒꯣꯜꯀꯤ
ꯑꯣ ꯒꯣꯜ ꯀꯤꯞꯄꯔꯅ ꯂꯩꯕꯗꯤ ꯂꯩꯖꯕꯅꯤ ꯅꯠꯇꯕꯤꯗ ꯃꯌꯥꯝꯗꯨꯒꯤ ꯃꯔꯛꯇꯨꯗꯅ ꯑꯗꯨꯗꯩ ꯍꯦꯜꯂꯒ ꯆꯠꯄ ꯌꯥꯗꯦꯕ
ꯑꯥ ꯈꯤꯇꯪ ꯍꯦꯟꯕꯕꯨ ꯌꯥꯗꯦꯕ ꯑꯗꯣ ꯈꯣꯡꯕꯤ ꯈꯤꯇꯪ ꯍꯦꯟꯈꯤꯕꯒꯤꯅꯦꯕ ꯉꯁꯥꯏ ꯌꯥꯗ꯭ꯔꯤꯗꯣ
ꯑꯣ ꯌꯥꯝ ꯀꯨꯞꯅ ꯌꯦꯡꯖꯥꯠꯅꯤꯅꯦꯀꯣ
ꯥ ꯑ ꯑꯗꯨꯒ ꯑꯗꯨ ꯅꯠꯇꯕ ꯑꯃꯃꯨꯛ ꯉꯍꯥꯡ ꯉꯔꯥꯡ ꯏꯔꯥꯟꯒꯤꯗ ꯃꯔꯩ ꯈꯔ ꯌꯦꯠꯅꯕꯅꯦꯕ ꯑ ꯒꯣꯜ ꯀꯤꯞꯄꯔꯒꯤ ꯃꯃꯥꯡꯗ ꯂꯩ ꯂꯩꯇꯦ ꯃꯤ ꯑꯃ ꯀꯃꯥꯏꯅ ꯇꯧꯋꯤꯅ ꯑꯗꯣ ꯑꯣꯞꯁꯥꯏꯠ ꯇꯥꯕꯖꯦ ꯁꯨꯃꯥꯏꯅ ꯇꯧꯔꯁꯨ ꯌꯥꯏꯑꯦꯕ ꯒꯣꯜ ꯀꯤꯄꯔꯖꯦ ꯆꯦꯟꯈꯠꯈ꯭ꯔꯦ ꯈꯜꯂꯖꯦꯕꯀꯣ ꯃꯣꯏ ꯕꯣꯜ ꯂꯧꯅꯕꯒꯤ ꯕꯜꯗꯨ ꯊꯑꯊ ꯀꯥꯎꯔꯛꯄꯗ ꯉꯥꯛꯊꯣꯛꯄꯤ ꯆꯦꯟꯈꯠꯈ꯭ꯔꯕ ꯆꯦꯟꯈꯠ
ꯍꯣꯏ ꯎꯝ
ꯆꯤꯡꯈꯠꯂ ꯃꯇꯨꯡꯗ ꯃꯣꯏꯒꯤ ꯃꯅꯤꯡ ꯊꯪꯕ ꯃꯤꯖꯤꯅ ꯆꯦꯟꯗꯔꯀꯥꯟꯗ ꯒꯣꯜꯒꯤ ꯃꯅꯥꯛꯇ ꯁꯪꯉꯦ ꯈꯜꯂꯖꯦꯕꯀꯣ ꯃꯥ ꯈꯤꯇꯪ ꯒꯣꯜꯗ ꯂꯣꯏ ꯍꯥꯡꯉꯕꯅꯤꯅ ꯑꯗꯨꯝ ꯀꯥꯟꯗꯗꯤ ꯑꯃꯨꯛ ꯍꯧꯖꯤꯛꯀꯤ ꯒꯣꯜꯗꯨꯗ ꯂꯩꯔꯤꯕ ꯃꯤꯗꯣ ꯈ꯭ꯋꯥꯏ ꯃꯃꯥꯡ ꯊꯅ ꯂꯩꯔꯤꯕ ꯈ꯭ꯋꯥꯏ ꯃꯈꯀꯣꯛꯇ ꯂꯩꯔꯤꯕ ꯒꯣꯜ ꯀꯤ ꯄꯔ ꯌꯥꯎ ꯅꯠꯇꯕꯗ ꯅꯠꯇꯦ ꯉꯥꯏꯈꯣ ꯍꯥꯏꯖꯦ ꯇꯥꯒꯣꯕ ꯃꯤ ꯅꯪꯕꯣ ꯒꯣꯜ ꯀꯤꯞꯄꯔ ꯗꯨꯅ ꯆꯤꯡꯈꯠꯈꯤ ꯇꯥꯔꯗꯤ ꯒꯣꯜ ꯀꯤꯞꯄꯔꯗꯣ ꯅꯠꯇꯕ ꯃꯣꯏꯒꯤ ꯇꯤꯝ ꯑꯃꯅ ꯃꯣꯏꯒꯤ ꯆꯦꯟꯗꯔꯀꯥꯟꯗ ꯒꯣꯜ ꯀꯤꯄꯔ ꯁꯥꯔꯒ ꯈꯨꯠꯅ ꯐꯥꯕꯕꯨꯗꯤ ꯌꯥꯄꯣꯠꯇꯦ ꯉꯥꯛꯇꯣꯏꯅꯦꯕ ꯀꯣꯜꯒ꯭ꯔꯦꯠꯇ ꯂꯩꯔꯦ ꯈꯜꯂꯁꯦꯕꯀꯣ ꯌꯥꯝ ꯊꯨꯕꯒꯤ ꯑꯦꯛꯁꯟꯗꯅꯤ ꯀꯣ ꯍꯥꯏꯔꯤꯁꯦ ꯑꯗꯨꯗꯩꯗꯨꯗ ꯉꯁꯥꯏ ꯑꯩꯅ ꯉꯁꯥꯏ ꯍꯥꯏꯒꯤꯕ ꯃꯃꯥꯡꯗ ꯃꯤ ꯑꯃꯈꯛ ꯂꯩꯕ ꯌꯥꯏ ꯃꯗꯨꯗ ꯒꯣꯜ ꯀꯤꯞꯄꯔꯅ ꯑꯣꯏ ꯍꯥꯏꯕꯗꯣ ꯃꯇꯥꯡꯗꯨꯗꯗꯤ ꯒꯣꯜ ꯀꯤꯞꯄꯔ ꯆꯦꯟꯈꯠꯈ꯭ꯔꯕꯅꯤꯅ ꯃꯣꯏꯒꯤ ꯇꯤꯝ ꯑꯃ ꯆꯦꯟꯗꯒꯤꯕꯗꯣ ꯑꯗꯨꯗꯨꯅ ꯒꯣꯜ ꯀꯤꯞꯄꯔꯒꯤ ꯁꯛꯂꯣꯟꯗꯣ ꯂꯧꯒ꯭ꯔꯅꯤꯕ ꯑꯗꯨꯗꯨꯅ ꯑꯣꯞ ꯁꯥꯏꯠꯁꯦ ꯀꯥꯏꯗꯩ ꯄꯥꯅꯤ ꯍꯥꯏꯕ ꯃꯇꯝꯗ ꯑꯝ ꯃꯥꯒꯤ ꯃꯃꯥꯡꯗ ꯃꯤ ꯑꯃ ꯂꯩꯕ ꯃꯥꯁꯦ ꯃꯥꯕꯨꯗꯤ ꯑꯩꯈꯣꯏꯅ ꯄꯊꯥꯕ ꯌꯥꯎꯔꯔꯣꯏꯕ ꯒꯣꯜꯗ ꯂꯩꯈꯤꯕ ꯄ꯭ꯂꯦꯌꯔꯗꯣ ꯊꯥꯕ ꯌꯥꯎꯔꯣꯏꯕ ꯑꯗꯨꯅ ꯑꯇꯩ ꯃꯌꯥꯝ ꯂꯩꯍꯧꯔꯤꯗꯨꯗꯒꯤ ꯍꯦꯟꯒꯠꯄ꯭ꯔꯥ ꯍꯦꯟꯒꯠꯇꯕ꯭ꯔꯥꯅ ꯌꯦꯡꯗꯣꯏꯅꯦꯕ ꯑꯗꯨꯃꯥꯏꯅ ꯉꯔꯥꯡ ꯎꯝ ꯉꯔꯥꯡ ꯏꯔꯥꯟꯒꯤꯗꯨꯗꯩꯗꯨꯗ ꯃꯔꯩ ꯈꯔ ꯂꯩꯅꯕꯅꯦꯕ ꯃꯔꯩ ꯈꯔ ꯂꯩꯅꯩꯁꯤꯗ ꯃꯔꯩ ꯂꯩꯕꯁꯦ ꯕꯣꯜꯒꯤ ꯐꯨꯠꯕꯣꯜ ꯈꯪꯗꯕ ꯃꯌꯥꯝꯅ ꯃꯔꯩ ꯂꯩꯕ ꯋꯥꯅꯤꯗ ꯁꯨꯃꯥꯏꯅ ꯑ ꯃꯣꯏꯒꯤ ꯀꯤꯞꯄꯔꯁꯦ ꯆꯦꯟꯈꯠꯈ꯭ꯔꯦꯕ ꯆꯦꯟꯈꯠꯈ꯭ꯔ ꯀꯥꯟꯁꯤꯗ ꯃꯣꯏꯒꯤ ꯑꯇꯣꯞꯄ ꯇꯤꯝꯗꯨꯒꯤ ꯃꯤ ꯑꯃ ꯆꯦꯟꯊꯔꯒ ꯒꯣꯜ ꯀꯤꯞꯄꯔꯗꯨ ꯒꯣꯜꯗꯨꯗ ꯉꯥꯛꯅꯕ ꯇꯧꯋꯦꯕ ꯉꯥꯛꯅꯕ ꯇꯧꯕ ꯃꯇꯝꯁꯤꯗꯩꯁꯤꯗ ꯏꯔꯥꯟꯅ ꯒꯣꯜ ꯆꯜꯂꯦꯕ ꯒꯣꯜ ꯆꯟꯕꯁꯦ ꯀꯃꯥꯏꯅ ꯇꯧꯒꯦꯗ ꯑꯣꯞꯁꯥꯏꯠ ꯇꯥꯔꯅꯦꯕ ꯑꯣꯞꯁꯥꯏꯠ ꯇꯥꯕꯁꯤꯗ ꯀꯃꯥꯏꯅ ꯇꯧꯒꯦꯗ ꯒꯣꯜ ꯀꯤꯄꯥꯔꯗꯒꯤꯗꯤ ꯍꯦꯟꯒꯠꯂꯒ ꯃꯣꯏꯒꯤ ꯃꯤ ꯑꯩ ꯉꯁꯥꯏ ꯍꯥꯏꯕꯗꯣ ꯃꯣꯏꯒꯤ ꯇꯤꯝ ꯃꯅꯤꯡ ꯊꯤꯡꯕ ꯃꯌꯥꯝꯗꯨꯗꯒꯤ ꯍꯦꯟꯒꯠꯄ ꯌꯥꯗꯦ ꯍꯥꯏꯕꯅꯦꯕ ꯑꯗꯣ ꯃꯣꯏ ꯃꯅꯤꯡ ꯊꯤꯡꯕ ꯃꯤꯁꯦ ꯒꯣꯜꯗ ꯑꯃ ꯆꯦꯟꯗꯔ ꯂꯩꯁꯟꯈ꯭ꯔꯦꯗꯅ ꯑꯗꯨꯅ ꯃꯌꯥꯝꯅ ꯍꯥꯏꯁꯤꯅ ꯃꯅꯤꯡꯗ ꯒꯣꯜ ꯒꯣꯜꯗ ꯑꯃ ꯆꯦꯟꯊꯔ ꯂꯩꯔꯦ ꯑꯗꯨꯅ ꯃꯣꯏꯒꯤ ꯃꯥꯅ ꯃꯥꯒꯤ ꯃꯃꯥꯡ ꯊꯥꯅꯗꯤ ꯆꯦꯟꯕ ꯅꯠꯇꯕꯅꯤꯅ ꯒꯣꯜ ꯆꯟꯕ ꯂꯧꯏꯁꯤꯅꯦꯕ ꯑꯗꯨꯕꯨ ꯒꯣꯜ ꯑꯃ ꯆꯦꯟꯊꯒꯤꯕꯗꯣ ꯒꯣꯜ ꯀꯤꯞꯄꯔꯒꯤ ꯁꯛꯂꯣꯟ ꯂꯧꯈ꯭ꯔꯕꯅꯦꯕ ꯑꯗꯨꯗꯨꯅ ꯃꯥꯁꯦ ꯊꯥꯕ ꯌꯥꯎꯔꯔꯣꯏꯕ ꯑꯥ ꯑꯣꯟꯊꯣꯛꯅꯒꯤꯕꯩ ꯒꯣꯜ ꯀꯤꯞꯄꯔ ꯆꯦꯟꯈꯠ ꯊꯣꯛꯈ꯭ꯔꯦꯕ
ꯎꯝ
ꯒꯣꯜ ꯀꯤꯞꯄꯔꯅ ꯕꯣꯜ ꯀꯣꯜ ꯉꯥꯡꯅꯕ ꯍꯣꯠꯅꯕꯗ ꯊꯨꯅ ꯕꯣꯜ ꯊꯛ ꯊꯛ ꯀꯥꯎꯔꯛꯄꯗ ꯌꯥꯝ ꯊꯨꯕꯒꯤꯗ ꯆꯦꯟꯈꯠꯊꯣꯛꯈ꯭ꯔꯕꯅꯤꯅ ꯑꯗꯨꯅ ꯑꯗꯨꯃꯥꯏꯅ ꯇꯧꯕ ꯏꯔꯥꯟꯅ ꯒꯣꯜ ꯆꯟꯕꯗꯣ ꯂꯧꯗ꯭ꯔꯤꯅꯦꯕ ꯑꯗꯨꯅ ꯏꯔꯥꯟꯗꯣ ꯂꯩꯍꯧꯔꯕꯅꯦꯕ ꯍꯧꯖꯤꯛ ꯗꯨ ꯀꯥꯔꯝꯃꯗꯤ ꯏꯖꯤꯞꯀ ꯁꯥꯟꯅꯕ
ꯑꯗꯨ ꯑꯣꯏ ꯇꯥꯔꯗꯤ ꯑꯗꯨ ꯑꯣꯏꯇꯥꯔꯗꯤ ꯂꯧꯔꯝ ꯇꯥꯔꯒꯗꯤ ꯃꯤꯁꯤꯡꯁꯦ ꯍꯥꯟꯅ ꯍꯥꯟꯅ ꯂꯣꯏ ꯆꯦꯟꯈꯠꯅꯔꯅꯤ ꯅꯠꯇ꯭ꯔꯥ ꯑꯗꯨꯒꯤ ꯅꯤꯌꯣꯝ ꯑꯃ ꯊꯝꯃꯤꯁꯨ ꯐꯩ
ꯎꯝ ꯎꯝ ꯍꯣꯏ ꯅꯠꯇ꯭ꯔꯗꯤ ꯒꯣꯜ ꯑ ꯒꯣꯜ ꯀꯤꯞꯄꯔ ꯃꯅꯥꯛꯇ ꯑꯗꯨꯝ ꯁꯪꯉ ꯂꯦꯞꯄ ꯂꯩꯊꯣꯛꯈ꯭ꯔꯗꯤ
ꯂꯥꯏꯅ ꯂꯥꯏꯅ ꯆꯟ ꯌꯥꯔꯅꯤ ꯍꯥꯏꯕ
ꯑꯗꯨꯃꯥꯏꯅ ꯇꯧꯕꯁꯨ ꯂꯩꯗꯤ ꯂꯩꯌꯦ ꯎꯝ ꯂꯩꯗꯤ ꯂꯩꯅꯤ ꯑꯗꯨꯗꯩꯗꯨꯗ ꯑꯝ ꯀꯩꯅꯣ ꯇꯧꯕꯗꯤ ꯂꯧꯗꯦ ꯑꯣꯞꯁꯥꯏꯠꯁꯦ ꯑꯩꯈꯣꯏꯒꯤ ꯁꯣꯏꯗꯅ ꯅꯥꯀꯟꯗꯒꯤ ꯑꯩꯈꯣꯏꯒꯤ ꯈꯨꯠꯅ ꯂꯪꯕꯤ ꯑꯃ ꯂꯩꯗꯥꯏꯅꯦ
ꯎꯝ
ꯑꯗꯨꯝ ꯀꯥꯟꯗꯗꯤ ꯑꯣꯞꯁꯥꯏꯠ ꯂꯧꯗꯦꯕ
ꯑꯣ ꯈꯨꯠꯅ ꯂꯪꯕꯤꯗꯤ ꯀꯃꯥꯏ ꯇꯧꯕꯅꯣ
ꯅꯥꯀꯟꯗ ꯀꯣꯔꯅꯔꯗꯗꯤ ꯈꯣꯡꯅ ꯀꯥꯎꯋꯤꯗꯨꯗꯤ ꯀꯣꯔꯅꯔꯗꯗꯤ ꯈꯣꯡꯅ ꯀꯥꯎꯋꯤꯗꯅ ꯀꯣꯔꯅꯔ ꯅꯠꯇꯕ ꯁꯥꯏꯠ ꯇꯥꯕꯗꯣ ꯑꯥ ꯑꯥ ꯁꯥꯏꯠꯇꯒ ꯇꯥꯒꯤꯕꯗꯣ ꯑꯗꯨꯗꯗꯤ ꯑꯗꯨꯒꯤ ꯂꯪꯕ ꯍꯦꯛ ꯃꯇꯥꯡꯗꯣ ꯑꯍꯥꯟꯕ ꯂꯪꯕ ꯃꯇꯥꯡꯗꯨꯗꯗꯤ ꯑꯣꯞꯁꯥꯏꯠ ꯂꯧꯗꯦꯕ ꯐ꯭ꯔꯤꯀꯤꯛ ꯀꯥꯎꯕꯒꯨꯝꯕ ꯈꯣꯠꯄ ꯑꯗꯨꯒꯨꯝꯕꯗꯤ ꯑꯗꯨꯝ ꯑꯣꯞꯁꯥꯏꯠ ꯂꯧꯋꯦꯕꯀꯣ ꯑꯗꯨꯒ ꯍꯧꯖꯤꯛꯀꯤ ꯊ꯭ꯔꯣ ꯏꯟꯗꯗꯤ ꯊ꯭ꯔꯣ ꯏꯟ ꯂꯪꯕꯒꯤꯗꯨꯗꯗꯤ ꯑꯣꯞꯁꯥꯏꯠ ꯂꯧꯗꯦ ꯑꯣꯞꯁꯥꯏꯠ ꯇꯥ ꯅꯗꯦꯕ ꯑꯗꯨꯗꯨꯅ ꯑꯗꯨꯗꯤ ꯆꯦꯟꯈꯠꯄ ꯀꯩꯁꯨ ꯀꯥꯏꯗꯦ ꯑꯗꯨꯒꯤ ꯍꯦꯛ ꯃꯇꯥꯡꯗꯨꯗ ꯑꯗꯨꯕꯨ ꯍꯦꯛ ꯂꯪꯈ꯭ꯔ ꯃꯇꯨꯡ ꯕꯣꯜ ꯁꯣꯛꯈ꯭ꯔ ꯃꯇꯨꯡꯗꯗꯤ ꯑꯃꯨꯛ ꯑꯣꯞꯁꯥꯏꯠ ꯂꯧꯔꯦꯀꯣ
ꯑꯣ ꯃꯣꯏ ꯅꯤꯌꯣꯝ ꯂꯩ ꯂꯩꯔꯤꯅꯤꯅꯦꯀꯣ ꯑꯩꯗꯤ
ꯑꯩ ꯑꯃꯨꯛ ꯇꯧꯔꯛꯀꯦ
ꯍꯣꯏ ꯍꯣꯏ